ꯍꯂꯣ
ꯑ ꯎꯝ
ꯑꯗꯨꯝ ꯔꯣꯝꯕ ꯅꯨꯡꯗ ꯑꯗꯨꯝ ꯂꯩꯕ꯭ꯔꯥ
ꯍꯣꯏ ꯀꯃꯤꯁꯨ ꯇꯥꯎꯅꯤꯉꯥꯏ ꯂꯩꯇꯦ ꯃꯄꯥꯟꯗꯑꯣꯏꯁꯨ
ꯆꯠꯐꯥꯝ ꯆꯂꯍꯤꯇꯦ ꯁꯨꯦ ꯍ ꯍꯥꯏꯂꯕ꯭ꯔꯣ
ꯍꯥꯥ
ꯁꯁꯦ
ꯎꯝꯂꯥꯏꯦ ꯃꯥꯗꯣ ꯈꯔ ꯀꯨꯏꯅ ꯆꯠꯄꯒꯤ ꯃꯤꯒꯤ ꯃꯥꯏꯗꯣ ꯌꯦꯡ ꯌꯦꯡꯨꯔꯒ ꯂꯩꯥꯏꯅꯦ ꯂꯣꯏ ꯀꯊ ꯍꯈ꯭ꯔꯦ
ꯀꯥꯡꯕ꯭ꯔꯥ ꯅꯣꯏꯕ꯭ꯔꯥ
ꯅꯣꯡꯣꯏ
ꯑꯣꯝ ꯍꯝ ꯅꯥꯕꯤ ꯀꯥꯡ ꯉꯝꯕ꯭ꯔꯥ ꯅ ꯍꯥꯏꯜꯃ
ꯅꯣꯏꯕꯗꯤ ꯑꯁ ꯑꯗꯨꯝ ꯅꯨꯉꯥꯏꯔꯕꯅꯦ ꯃꯥꯗꯤ
ꯑꯗꯨꯗꯤ
ꯍꯥꯥ
ꯄꯨꯔꯥ ꯍꯦꯜꯂꯝꯒꯅꯤꯕ ꯀꯦꯖꯤꯗꯣ
ꯉꯨꯅꯤ
ꯃꯤꯠꯁꯦ ꯌꯥꯗꯔꯦ
ꯎꯝ ꯄꯣꯔꯇꯨꯒꯜꯁꯨ ꯁꯤꯈꯔꯦ
ꯁꯤꯈ꯭ꯔꯦ ꯂꯩꯇꯦ ꯉꯔꯥꯡ
ꯃꯊꯪ ꯃꯊꯪ ꯑꯃꯨꯛ ꯂꯥꯛꯏꯅꯦ
ꯑꯗꯨꯅꯦ
ꯈ꯭ꯔꯤꯁꯃꯥꯁ ꯃꯇꯝ ꯌꯧꯅꯤꯡꯈ꯭ꯔꯦꯗꯤ
ꯑꯣ ꯑꯩꯁꯨꯅꯦ ꯀꯔꯤꯒꯤꯔꯥ ꯑꯗꯨꯝ ꯈ꯭ꯔꯤꯁꯃꯥꯁꯇꯣ
ꯎꯝ
ꯃꯤꯈ꯭ꯔꯕ ꯐꯖꯥꯅ ꯅꯩꯊꯣꯛꯑꯥꯁꯦ
ꯅꯣꯏꯁꯨ ꯈꯔ ꯉꯟꯅ ꯂꯥꯛꯑꯣ
ꯉꯅꯥ ꯂꯛꯀꯥꯅꯤ ꯍꯣꯏ ꯑꯩꯁꯨ ꯑꯉꯥꯡ ꯂꯣꯏꯗꯣ ꯈꯣꯏꯗꯣ ꯌꯦꯡꯅꯤꯡꯕꯅ ꯂꯣꯏꯔꯦ
ꯑꯣꯔꯦꯟꯖ ꯐꯦꯁꯇꯤꯚꯦꯜꯒꯨꯝꯕꯁꯨ ꯂꯩꯥꯏꯔꯗꯤ ꯍꯤꯠ ꯇꯧꯁꯦ
ꯍꯣꯏ ꯑꯗꯣ ꯂꯥꯏꯗꯥꯎ ꯃꯥꯟꯗꯦ ꯉꯁꯤ ꯆꯍꯤꯁꯦ
ꯎꯝ ꯁꯣꯔꯤ ꯁꯦꯟꯖꯥꯝ ꯑꯃꯨꯛ ꯂꯥꯛꯑꯗꯤ ꯐꯒꯗꯕ
ꯑꯩꯈꯣꯏꯒꯤ ꯏꯃꯥꯟꯅꯕꯤ ꯑꯋꯥꯡ ꯑꯋꯥꯡꯕꯤꯗꯨꯁꯨ
ꯑꯣ ꯑꯣ
ꯇꯧꯕ꯭ꯔꯣ
ꯍꯥꯎꯗꯦ ꯀꯨꯏꯔꯦ ꯃꯥ ꯃꯥꯒꯤ ꯂꯣꯏ ꯂꯣꯏꯕ꯭ꯔꯥ ꯂꯣꯏ ꯍꯣꯏ ꯂꯣꯏꯔꯝꯒꯅꯤ
ꯎꯝ
ꯇꯨꯝꯂꯒ ꯂꯩꯔꯝꯒꯅꯤ ꯃꯥꯁꯨ ꯊꯕꯛ ꯌꯥꯝ ꯂꯩꯇꯕꯅꯤ ꯃꯥꯁꯨ
ꯄꯨꯡ ꯑꯃꯗꯤ ꯍꯦꯜꯂꯦꯅꯦ ꯌꯥꯝ ꯊꯨꯏꯌꯦ
ꯍꯧꯖꯤꯛꯂꯣ
ꯎꯝ
ꯋꯥꯟ ꯊꯥꯔꯇꯤꯟ
ꯁꯨꯝ ꯃꯣꯏ ꯃꯇꯥꯝꯁꯦ
ꯃꯊꯥ ꯁꯥꯔꯦ ꯀꯣꯛꯁꯦ ꯄꯨꯕ ꯉꯝꯗ꯭ꯔꯦ
ꯌꯥꯝꯅꯗꯤ ꯈꯥꯡꯒꯅꯨ
ꯈꯜꯂꯔꯣꯏꯗꯤ ꯇꯧꯕꯅꯦ ꯑꯗꯣ
ꯇꯧꯀ꯭ꯔꯣ ꯂꯣꯏ ꯂꯣꯏ ꯇꯣꯈ꯭ꯔꯣ ꯇꯧꯅꯤꯉꯥꯏꯒꯤ ꯆꯥꯡꯁꯦ ꯉꯁꯤꯗꯤ ꯌꯥꯝ ꯐꯖꯕꯅꯦ ꯑꯁꯤꯗꯒꯤ ꯀꯩ ꯂꯧꯊꯣꯛ ꯍꯣ ꯃꯥꯅ ꯀꯔꯤ ꯀꯔꯤꯔ ꯇꯧꯔꯛꯑꯁꯨ ꯈꯨꯝꯒꯅꯨ ꯌꯦꯡ ꯌꯦꯡꯕꯤꯒꯅꯨ ꯏꯃꯥꯟꯅꯕꯤ ꯑꯝꯃꯥꯗꯣ ꯑꯗꯨꯝ ꯇꯦꯛꯁ ꯊꯥꯔꯛꯑꯒ ꯂꯩꯌꯦ ꯃꯥꯁꯦ ꯆꯩꯗꯨꯒ ꯆꯩ ꯍꯩꯕ꯭ꯔꯣ
ꯃꯥꯗꯤ ꯌꯥꯝ ꯁꯥꯎꯔꯕꯅꯤ
ꯑꯗꯨ ꯑꯗꯨ
ꯃꯕꯨꯡ ꯐꯥꯎ ꯑꯣꯏꯅꯤꯡꯗꯕ ꯃꯥꯜꯂꯂ ꯃꯥꯁꯦ
ꯑꯝ
ꯅꯣꯡ ꯆꯨꯕ꯭ꯔꯥ
ꯆꯨꯗꯦ ꯍꯨꯖꯤꯛꯇꯤ ꯃꯔꯥꯛ ꯃꯔꯥꯛ ꯀꯗ ꯀꯟꯗꯦ
ꯏꯃꯥ ꯍꯣꯏ ꯈꯪꯉꯗꯤꯀꯣ ꯃꯣꯏꯁꯨ ꯌꯥꯝ ꯁꯥꯎꯔꯛꯀꯅꯤ ꯍꯥꯏꯗꯤ ꯃꯣꯏꯁꯨ ꯃꯥꯕꯨ ꯌꯥꯝ ꯊꯥꯖꯩꯅ
ꯎꯝ ꯌꯥꯝ ꯊꯖꯔꯒ ꯂꯩꯕꯅꯦ
ꯃꯥꯒꯤ ꯊꯥꯖꯥꯕꯗꯣ ꯀꯥꯏꯈ꯭ꯔꯅꯤ ꯃꯣꯏꯁꯨ ꯌꯥꯝ ꯁꯥꯎꯅꯤꯡꯒꯅꯦꯕ
ꯎꯝ ꯃꯔꯛ ꯃꯔꯥꯛꯛꯇꯗꯤ ꯑꯩꯈꯣꯏ ꯃꯥꯁꯨ ꯍꯪꯕꯅꯦ ꯅꯨꯄꯤ ꯒꯨꯝꯕ ꯇ ꯂꯨꯞꯄ꯭ꯔꯣ ꯍꯥꯏꯅ ꯑꯅꯤꯔꯛ ꯍꯥꯏꯔꯛꯑꯦ ꯍꯪꯉꯦ
ꯃꯤꯅ ꯃꯤꯅ ꯍꯩꯔꯥꯛꯄꯒꯤ ꯑꯣꯏꯔꯝꯒꯅꯤ
ꯈꯪꯗꯦ ꯑꯗꯨꯒꯨꯝꯕꯗꯤ ꯇꯧꯗꯦꯅ ꯑꯩꯅ ꯍꯥꯏꯅ ꯍꯥꯏꯕ ꯑꯗꯣ ꯅꯪꯁꯨ ꯇꯧꯕ ꯌꯥꯔꯣꯏ ꯑꯃꯁꯨ ꯇꯧꯕ ꯌꯥꯔꯣꯏ ꯍꯥꯏꯅ
ꯃꯃꯥ ꯍꯣꯏꯗꯀꯣ ꯑꯈꯪ ꯍꯣꯏꯈꯪ ꯈꯔ ꯀꯔꯤ ꯍꯥꯏꯁꯤꯔ ꯅꯨꯡꯉꯥꯏꯒꯅꯤ
ꯎꯝ
ꯃꯣꯏꯅꯁꯨ ꯍꯣꯏ ꯑꯗꯨ ꯑꯣꯏꯔꯗꯤ ꯑꯗꯨꯨꯝ ꯇꯧꯒꯅꯨ ꯈ꯭ꯔꯣ ꯑꯗꯨꯃꯥꯏꯅꯗꯤ ꯍꯥꯏꯒꯅꯤꯅꯥ ꯑꯗꯣ ꯈꯣꯏꯒꯤ ꯆꯦꯟꯕꯒꯤ ꯍꯩꯔꯛꯑꯗꯤ ꯅꯪ ꯁꯨ ꯑꯗꯨꯝ ꯔꯤꯂꯤꯐ ꯑꯣꯏꯕꯗꯣ ꯅꯨꯡꯉꯥꯏ
ꯑ ꯌꯥꯝ ꯑꯐꯥꯎ ꯁꯥꯈ꯭ꯔ ꯑꯩꯗꯤꯀꯣ ꯅꯍꯥꯟꯗꯒꯤ ꯌꯥꯝ ꯍꯩꯅꯗꯕꯅꯦ ꯑꯁꯦꯏꯕ ꯍꯩꯅꯥꯗꯦ ꯑꯩ
ꯃꯥꯅ ꯑꯩꯈꯣꯏꯕꯨ ꯇ꯭ꯔꯤꯠ ꯇꯧꯕꯗꯨ ꯀꯩꯅꯣꯝ ꯇꯧꯋꯦꯕ
ꯎꯝ
ꯑꯩ ꯑꯩꯕꯨ ꯈꯛ ꯇꯔꯥ ꯈꯜꯂꯒ ꯃꯤ ꯃꯤ ꯌꯥꯝꯕ ꯑꯣꯏꯔꯝꯃꯦ ꯍꯥꯏꯗꯤ ꯋꯥ ꯉꯥꯡꯕꯒꯨꯝꯕꯗꯣ
ꯎꯝ
ꯉꯥꯡꯅꯤꯡ ꯉꯥꯡꯅꯤꯡꯗꯅ ꯉꯥꯡꯕꯒꯨꯝ ꯇꯧꯋꯦꯕ ꯃꯥꯗ ꯂꯝꯕꯤꯗ ꯎꯔꯁꯨꯀꯣ
ꯀꯣꯏꯕꯨ ꯑꯁ ꯈꯪꯗꯦꯅꯦ ꯌꯥꯝ
ꯅꯪꯕꯨꯗꯤ ꯂꯨꯅ ꯇꯧꯔꯝꯕꯁꯨ ꯌꯥꯏꯑꯦ ꯈꯪꯉꯦ ꯑꯗꯨ ꯑꯣꯏꯔꯁꯨ ꯃꯥꯒꯤ ꯃꯇꯥꯎꯗꯣ ꯌꯥꯗꯦ ꯈꯔ ꯀꯔꯤꯔꯥ ꯋꯥꯠꯄ ꯃꯥꯂꯦꯕ
ꯏꯅꯦ ꯀꯣꯜ ꯇꯧꯔꯛꯏꯅꯦ
ꯍꯝ ꯑꯄꯥꯥꯎ ꯁꯨ ꯂꯥꯛꯄ꯭ꯔꯥ
ꯍꯥꯥ ꯂꯥꯛꯇꯦ
ꯑꯉꯥꯡꯅ ꯌꯥꯝ ꯆꯥꯎꯔꯝꯒꯅꯤꯀꯣ
ꯎꯝ ꯆꯥꯎꯗꯤ ꯆꯥꯎꯔꯦ ꯑꯗꯨ ꯅꯨꯡꯗꯥꯡꯗ ꯇꯨꯝꯗꯕ
ꯎꯝ ꯑ ꯊꯥ ꯑꯍꯨꯝ ꯁꯨꯕ꯭ꯔꯥ ꯁꯨ ꯁꯨꯗ꯭ꯔꯤꯀꯣ
ꯑꯁ ꯌꯥꯝ ꯋꯥꯔꯝꯕꯅꯤꯀꯣ ꯑꯩꯗꯤ ꯃꯃꯥꯗꯒꯤ ꯊꯣꯛꯄ ꯁꯪꯒꯣꯝ ꯑꯗꯨ ꯑꯗꯥ ꯂꯩꯇꯕꯒꯤꯀꯣ ꯑꯗꯤ ꯋꯔꯝꯒꯅꯤ ꯀꯥꯏ ꯀꯥꯏ ꯄꯤꯕ꯭ꯔꯥ ꯃꯉꯣꯟꯗꯥ
ꯂꯛꯇꯣꯖꯦꯟ ꯗꯣ
ꯑꯣ ꯑꯣ ꯑꯣ꯫ ꯌꯥꯝ ꯅꯨꯡꯁꯤꯌꯦ ꯑꯁ ꯑꯩ ꯏꯅꯥꯎ ꯅꯨꯄꯥꯒꯤ ꯁꯥꯝ ꯀꯦꯟꯕꯗꯣ ꯂꯣꯏꯔꯦ ꯅꯣꯏ ꯇꯥꯀꯦꯟ ꯇꯧꯔꯦ ꯀꯔꯤ ꯇꯧꯁꯤꯔꯥ ꯈꯪꯗꯦ ꯃꯥꯒꯤ ꯁꯝ ꯉꯥꯛꯇꯥ ꯀꯥꯗ ꯍ ꯍ ꯑꯩ ꯁꯥꯝ ꯀꯛꯅꯤꯡꯕꯅ ꯂꯣꯏꯔꯦ ꯀꯣꯛ ꯆꯤꯛꯄꯅꯥ
ꯀꯥꯎꯅ ꯀꯛꯅꯤꯡꯉꯗꯤ
ꯀꯣ ꯑꯃꯨꯛꯀ ꯔꯤꯒ꯭ꯔꯦꯠ ꯂꯥꯛꯀꯅꯤ ꯑꯩꯗꯣ
ꯎꯝ
ꯐꯖꯗ꯭ꯔꯁꯨ ꯀꯣ ꯈꯔ ꯁꯥꯡꯕꯅ ꯀꯩꯅꯣꯝ ꯅꯨꯡꯉꯥꯏ ꯉꯥꯏ ꯄꯈ꯭ꯔꯥ ꯑꯩꯅꯗꯤ ꯋꯝꯗꯨ
ꯐꯤ ꯁꯦꯠꯄꯁꯨ ꯅꯨꯡꯉꯥꯏ
ꯑꯩ ꯏꯁꯥꯃꯤ ꯅꯠꯇꯦ ꯌꯥꯝꯕꯒꯤꯀꯣ
ꯎꯝ
ꯌꯦꯡꯕ ꯀꯥꯟꯗ ꯐꯖꯥꯁꯨ ꯐꯖꯥꯠꯇꯕ
ꯎꯝ ꯍꯝ